ꯑꯥ
ꯑꯁ ꯉꯁꯤꯒꯤ ꯊꯧꯔꯝꯁꯤꯡꯁꯤꯗꯤ ꯉꯁꯤꯒꯤ ꯅꯣꯡꯃꯒꯤ ꯑꯩꯅ ꯇꯧꯕꯁꯤꯡꯁꯦ ꯀꯩꯀꯩ ꯇꯧꯋꯦ ꯍꯥꯏꯔꯀꯥꯟꯗ ꯉꯁꯤ ꯑꯌꯨꯛ ꯄꯨꯡ ꯃꯔꯤ ꯃꯈꯥꯏꯗ ꯍꯧꯒꯠꯂꯛꯑꯦ ꯑꯗꯨꯒ ꯋꯀꯤꯡ ꯆꯠꯂꯦ ꯋꯀꯤꯡ ꯆꯠꯄꯁꯤꯗ ꯑꯩꯈꯣꯏ ꯁ꯭ꯋꯥꯏꯗꯗꯤ ꯍꯧꯖꯤꯛꯀꯥꯟꯁꯦ ꯂꯩꯆꯤꯟ ꯊꯥꯏꯌꯦ ꯑꯌꯨꯛꯇꯗꯤ ꯑꯗꯨꯒ ꯂꯩ ꯆꯤꯟꯒꯁꯦ ꯊꯥꯏꯌꯦ ꯑꯗꯣ ꯋꯥꯋꯥꯛꯀꯤꯡ ꯆꯠꯄꯁꯤꯗꯅꯦ ꯁ꯭ꯋꯦꯇꯔ ꯑꯃ ꯍꯥꯞꯇ꯭ꯔꯗꯤ ꯏꯪꯉꯦꯕ ꯆꯠꯄꯗ ꯀꯝꯐꯣꯔꯇꯦꯕꯜ ꯑꯣꯏꯗꯦꯕ ꯑꯗꯨꯗꯒꯤ ꯁ꯭ꯋꯦꯇꯔ ꯑꯃ ꯍꯥꯞꯄꯦ ꯑꯗꯨꯒ ꯆꯠꯄꯅꯤ ꯄꯨꯡ ꯃꯔꯤ ꯃꯈꯥꯏꯒꯤꯁꯤꯗ ꯍꯧꯒꯠꯂꯒ꯫ ꯑꯗꯨꯒ ꯆꯠꯄꯁꯦ ꯃꯤ ꯃꯌꯥꯝ ꯂꯥꯛꯑꯦ ꯑꯗꯣ ꯑꯩꯈꯣꯏ ꯑꯍꯟꯖꯤꯡꯖꯦ ꯆꯍꯤ ꯌꯥꯡꯈꯩ ꯍꯨꯝꯐꯨ ꯍꯨꯝꯗ꯭ꯔꯥ ꯁꯨꯃꯥꯏꯅ ꯁꯨꯔꯨꯕ ꯃꯤꯁꯤꯡꯁꯤꯗꯤꯅꯦ ꯉꯟꯇꯥ - ꯉꯟꯇꯥꯅ ꯆꯠꯂꯦ ꯑꯩꯈꯣꯏꯅ ꯄꯨꯡ ꯃꯔꯤ ꯃꯈꯥꯏ ꯍꯥꯏꯁꯦ ꯑꯗꯨꯝ ꯍꯣꯏ ꯈꯔꯕꯨꯗꯤ ꯉꯜꯂꯦ ꯑꯗꯨꯑꯣꯏꯁꯨ ꯌꯥꯝ ꯉꯟ ꯌꯥꯝ ꯑꯗꯨꯝ ꯅꯣꯔꯃꯦꯜ ꯑꯣꯏꯗꯤ ꯑꯗꯨꯝ ꯉꯟꯕ ꯄꯣꯠꯅꯤꯅ ꯄꯨꯡ ꯃꯔꯤ ꯃꯈꯥꯏ ꯍꯥꯏꯁꯦ ꯑꯩꯈꯣꯏ ꯄꯨꯡ ꯃꯔꯤ ꯃꯈꯥꯏꯒꯤ ꯊꯣꯛꯄꯁꯤꯗꯅꯦ ꯃꯣꯏ ꯍꯅꯨꯕ - ꯍꯅꯨꯕꯤ ꯄꯥꯔꯇꯤꯁꯤꯗꯤꯅꯦ ꯒ꯭ꯔꯨꯞ ꯒ꯭ꯔꯨꯞ ꯒ꯭ꯔꯨꯞ ꯒ꯭ꯔꯨꯞ ꯃꯌꯥꯝ ꯍꯜꯂꯛꯑꯦ ꯃꯣꯏꯗꯤꯅꯦ ꯄꯨꯡ ꯑꯍꯨꯝꯗꯒ ꯆꯠꯂꯦ ꯍꯥꯏ ꯋꯥ ꯀꯤꯡꯖꯦ ꯃꯣꯏꯗꯤ ꯇꯨꯝꯕ ꯌꯥꯗ꯭ꯔꯕꯅꯤꯅꯀꯣ ꯑꯍꯤꯡꯁꯦꯨꯝ ꯃꯣꯏꯗꯤ ꯑꯍꯟꯁꯤꯡꯗꯤ ꯑꯍꯤꯡꯁꯦ ꯇꯨꯝꯕ ꯌꯥꯗꯦ ꯀꯥꯏꯅ ꯍꯥꯏꯅꯗ꯭ꯔꯥ?
ꯈꯤꯇꯪ ꯇꯞꯅ - ꯇꯞꯅ ꯍꯥꯏꯔꯛꯑꯣ ꯑꯩ ꯐꯖꯅ ꯀꯩꯅꯣ ꯇꯧꯗꯦ ꯇꯞꯅ ꯇꯞꯅ ꯑꯗꯨꯝ ꯍꯥꯏꯔꯛꯑꯣ ꯋꯥ꯫
ꯃꯣꯏꯗꯤ ꯇꯨꯝꯕ ꯌꯥꯗ꯭ꯔꯕꯅꯤꯅꯅꯦ ꯑꯗꯨꯒꯤ ꯉꯟꯅ ꯆꯠꯂꯒ ꯃꯣꯏꯅ ꯍꯜꯂꯛꯄ ꯃꯇꯝꯗ ꯑꯩꯈꯣꯏꯅ ꯆꯠꯂꯦꯕ꯫
ꯍꯣꯏ꯫ ꯍꯣꯏ ꯃꯣꯏ ꯑꯥ ꯑꯍꯟ ꯑꯣꯏꯁꯜꯂꯛꯄꯁꯦ ꯑꯗꯨꯝ ꯑꯍꯤꯡꯖ ꯉꯟꯅ ꯉꯟꯅ ꯃꯦꯀꯞ ꯊꯣꯛꯑꯦ ꯀꯥꯏꯅ ꯑꯗꯨꯝ ꯍꯥꯏꯅꯩꯌꯦ꯫
ꯑꯗꯣ ꯑꯩꯈꯣꯏꯅ ꯅꯍꯥꯖꯤꯡꯖꯤꯅꯅꯦ ꯊꯦꯡꯅ ꯊꯦꯡꯅ ꯆꯠꯄ ꯃꯔꯝꯗꯤ ꯇꯨꯝꯕꯗꯣ ꯃꯤꯀꯞ ꯊꯣꯛꯇ꯭ꯔꯕꯅꯤꯅꯀꯣ꯫ ꯑꯗꯨꯒ ꯆꯠꯂꯦ ꯄꯨꯡ ꯃꯔꯤ ꯃꯈꯥꯏꯗ ꯆꯠꯂꯒ ꯍꯜꯂꯛꯄ ꯃꯇꯝꯗ ꯄꯨꯡ ꯀꯩꯅꯣ ꯇꯥꯔꯦ꯫ ꯄꯨꯡ ꯃꯉꯥ ꯃꯉꯥ ꯃꯈꯥꯏ ꯃꯉꯥ ꯃꯈꯥꯏꯗꯤ ꯅꯠꯇꯦ ꯃꯉꯥ ꯈꯔ ꯍꯦꯜꯂꯦ ꯃꯉꯥ ꯃꯈꯥꯏ ꯇꯥꯒꯦ ꯀꯥꯏꯅ ꯑꯗꯨꯃꯥꯏꯅ ꯇꯧꯕ ꯍꯥꯏꯇꯥꯔꯦ꯫
ꯍꯣꯏ ꯑꯗꯣ ꯋꯥꯛꯀꯤꯡꯗꯣ ꯆꯠꯄ ꯈꯛꯇꯔꯣ ꯆꯦꯟꯕꯗꯤ ꯌꯥꯎꯗ꯭ꯔꯣ ꯀꯌꯥꯝ- ꯀꯌꯥꯝ ꯁꯥꯡꯂꯒ ꯆꯦꯟꯒꯦ?
ꯑꯁ ꯋꯥꯛꯀꯤꯡ ꯆꯠꯄ ꯍꯥꯏꯁꯦ ꯑꯩꯅ ꯍꯥꯏꯁꯦ ꯁꯣꯏꯔꯦ ꯋꯥꯛꯀꯤꯡ ꯆꯦꯟꯕ ꯍꯥꯏꯗꯣꯅꯦ꯫ ꯆꯦꯜꯂꯦꯕꯥ ꯋꯥꯛꯀꯤꯡ ꯆꯦꯟꯕꯅꯦꯕ ꯆꯠꯂꯤ ꯆꯦꯜꯂꯒ ꯆꯠꯂꯦ ꯑꯗꯨꯒ ꯌꯥꯝ ꯁꯥꯡꯅꯗꯤ ꯅꯠꯇꯦ ꯀꯤꯂꯣꯃꯤꯇꯔ ꯑꯩꯅ ꯈꯟꯕꯗ ꯀꯤꯂꯣꯃꯤꯇꯔ ꯑ ꯀꯤꯂꯣꯃꯤꯇꯔ ꯑꯅꯤ ꯑꯅꯤ ꯃꯈꯥꯏ ꯑꯗꯨꯃꯥꯏꯅ ꯑꯣꯏꯔꯝꯗꯧ ꯃꯥꯂꯦ꯫
ꯑꯗꯣ ꯁꯤ ꯌꯥꯏꯗ꯫
ꯑꯗꯨꯑꯣꯏꯗꯤ ꯀꯤꯂꯣꯃꯤꯇꯔ ꯑꯅꯤ ꯃꯈꯥꯏ ꯍꯥꯏꯔꯣꯅꯦ ꯆꯠꯈꯤꯕꯒꯤ ꯑꯅꯤ ꯃꯈꯥꯏ ꯍꯜꯂꯛꯄꯩ ꯑꯅꯤ ꯃꯈꯥꯏ ꯀꯤꯂꯣꯃꯤꯇꯔ ꯃꯉꯥꯃꯨꯛꯇꯤ ꯆꯠꯂꯦꯕ ꯅꯣꯡꯃꯗ ꯃꯣꯔꯅꯤꯡ ꯑꯃꯗ꯫
ꯌꯥꯏ - ꯌꯥꯏ ꯑꯗꯨꯗ ꯅꯨꯡꯇꯤꯒꯤ ꯑꯗꯨꯃꯥꯏꯅꯕꯨ ꯆꯠ ꯉꯕꯗꯤ ꯐꯔꯤꯅꯤ ꯍꯛꯆꯥꯡ ꯌꯥꯝ ꯀꯥꯟꯅꯗꯣꯏꯅꯤ꯫
ꯑꯗꯨꯃꯥꯏꯅ ꯆꯠꯂꯦ ꯄꯨꯡ ꯃꯉꯥ ꯃꯈꯥꯏ ꯇꯥꯒꯦ ꯇꯧꯔꯦ ꯁꯤ ꯌꯨꯝ ꯌꯧꯔꯛꯄꯗꯗꯤ ꯑꯗꯨꯒ ꯍꯜꯂꯛꯑꯦ ꯑꯗꯨꯒ ꯕ꯭ꯔꯁ ꯇꯧꯊꯣꯛꯑꯦ ꯃꯩ ꯇꯥꯊꯣꯛꯑꯦ꯫ ꯑꯗꯨꯒ ꯋꯥꯁꯔꯨꯝꯗ ꯆꯪꯉꯅꯤ ꯑꯗꯨ ꯂꯣꯏꯔꯒ ꯕ꯭ꯔꯦꯛꯐꯥꯁ ꯁꯦꯝꯃꯦ ꯕ꯭ꯔꯦꯛꯐꯥꯁꯁꯦ ꯇꯟ ꯁꯦꯝꯃꯦ ꯍꯧꯖꯤꯛꯇꯤ꯫ ꯎꯁꯣꯏ ꯖꯨ ꯊꯣꯛꯑꯕꯅꯤꯅ ꯎꯇꯤ ꯎꯇꯤꯒ ꯇꯟꯒ ꯆꯥꯕꯗ ꯌꯥꯝ ꯍꯥꯎꯋꯦꯗꯅ꯫
ꯇꯟꯗꯣ ꯊꯥꯎꯗ ꯊꯥꯎ ꯌꯥꯎꯕꯤꯔꯣ ꯅꯠꯇ꯭ꯔꯒ ꯑꯀꯪꯕꯔꯣ?
ꯊꯥꯎꯗ ꯇꯥꯎꯕꯗꯣ꯫
ꯑꯧ
ꯇꯤ ꯑꯃ ꯇꯧꯔꯦꯗꯅ ꯑꯗꯨꯒꯅꯦ ꯊꯥꯎꯗꯣ ꯇꯥꯎꯕꯅꯦꯕ ꯑꯗꯣ ꯇꯟꯁ ꯁꯦ ꯑꯩꯈꯣꯏ ꯂꯩꯔ ꯆꯥꯕꯗꯨꯗꯤꯅꯦ
ꯎꯝ꯫
ꯂꯩꯔ ꯆꯥꯕꯁꯨ ꯌꯥꯏ ꯑꯗꯨꯕꯨ ꯑꯩꯈꯣꯏ ꯒꯤ ꯃꯤꯁꯦ ꯑꯩꯈꯣꯏ ꯏꯃꯨꯡꯒꯤ ꯃꯤꯁꯦ ꯌꯥꯝꯕꯅꯤꯅꯅꯦ
ꯑꯥ
ꯑꯅꯤ - ꯑꯅꯤ ꯆꯥꯕꯁꯤꯗꯅꯦ ꯇꯟ ꯂꯨꯄꯥ ꯆꯅꯤꯒꯤꯁꯤ ꯀꯩꯁꯨ ꯅꯠꯇꯦꯕ꯫
ꯍꯣꯏ꯫
ꯑꯗꯨꯅ ꯑꯁ ꯀꯥꯟꯅ ꯄꯣꯟꯇꯦꯅꯥ ꯁꯤꯗꯤ ꯑꯩꯅ ꯁꯨꯝ ꯕꯤꯠ ꯇꯧꯕ ꯑꯣꯏꯅ ꯍꯧꯕꯅꯦ ꯌꯨꯝꯗ꯫
ꯌꯥꯏꯗ ꯀꯩꯁꯨ ꯀꯥꯏꯗꯦꯗ ꯑꯁꯦꯡꯕꯒꯤꯗꯤ ꯍꯣꯇꯦꯜ ꯗ ꯍꯧꯕ ꯇꯜ ꯍꯥꯏꯁꯤ ꯍꯣꯇꯦꯜꯒꯤꯗꯤ ꯊꯥꯎꯗꯣ ꯃꯣꯏꯗꯤ ꯅꯨꯡꯇꯤꯒꯤ ꯁꯤꯟꯕ ꯅꯠꯇꯦꯗꯣ ꯍꯥꯏꯗꯤ ꯉꯔꯥꯡ ꯍꯧꯕꯗꯣ ꯉꯁꯤꯁꯨ ꯑꯃꯨꯛ ꯁꯤꯖꯤꯟꯅꯗꯣꯏꯅꯦ ꯑꯗꯨꯅ ꯑꯗꯨꯅ ꯍꯦꯟꯅ ꯐꯠꯇꯦ ꯑꯗꯨꯅ ꯌꯨꯝꯗ ꯍꯧꯔꯒ ꯆꯥꯖꯕꯁꯤꯅꯕꯨ ꯍꯦꯟꯅ ꯐꯔꯦꯗ ꯑꯗꯣ ꯆꯥꯕꯅꯦ ꯆꯥꯔꯗꯤ ꯑꯀꯪꯕꯗꯣ ꯑꯗꯨ ꯑꯣꯏꯅ ꯈꯔ ꯇꯣꯏꯅ ꯆꯥꯕ ꯊꯥꯎꯁꯤꯗꯤ ꯑꯌꯨꯛ ꯉꯟꯇꯥꯗ ꯆꯥꯕꯅꯤꯅ ꯅꯨꯡꯉꯥꯏꯇꯦꯗꯅ
ꯑꯁ ꯍꯣꯏ ꯍꯛꯆꯥꯡ ꯂꯣꯝꯗ ꯌꯦꯡꯉꯕꯨꯗꯤ ꯐꯕ ꯅꯠꯇꯦ ꯑꯗꯨꯏꯁꯨꯅꯦ ꯆꯤꯟꯁꯤꯗꯗꯤ ꯍꯥꯎ ꯆꯤꯟ ꯍꯥꯏꯁꯤꯅꯗꯤ ꯑꯍꯥꯎꯕꯗꯣ ꯑꯗꯨꯝ ꯆꯥꯅꯤꯡꯉꯤꯗꯅ
ꯍꯣꯏ
ꯑꯗꯨꯗꯨꯅꯅꯦ ꯊꯥꯎꯗ ꯇꯥꯎꯕꯗꯨꯅ ꯍꯥꯎꯋꯦꯅ ꯊꯥꯎꯗ ꯇꯥꯎꯕꯗꯣ ꯑꯣꯏꯅ ꯆꯥꯏꯌꯦꯕ ꯁꯦꯃꯒ ꯃ ꯃꯇꯝꯗꯤ ꯑꯗꯨꯝ ꯈꯔ ꯆꯪꯉꯤ ꯄꯨꯡ ꯃꯉꯥ ꯃꯈꯥꯏ ꯇꯔꯨꯛ ꯇꯥꯒꯦ ꯇꯧꯕꯗꯒꯤ ꯍꯣꯠꯅꯔꯛꯄꯗꯨꯅ ꯑꯗꯨꯝ ꯄꯨꯡ ꯇꯔꯦꯠ ꯃꯈꯥꯏꯒ ꯇꯥꯏꯗ ꯆꯥꯕ ꯂꯣꯏꯔꯛꯄꯗꯗꯤ ꯇꯟꯗꯨꯁꯨ ꯅꯦ ꯍꯧꯗꯣꯛ ꯍꯧꯗꯣꯛꯑꯒ ꯊꯝꯕ ꯗꯣ ꯍꯥꯎꯇꯦꯅ ꯃꯥ ꯃꯤ ꯆꯥꯛ ꯁꯤ ꯆꯥꯒꯦꯅ ꯍꯥꯏꯕ ꯃꯤꯁꯤꯡꯗꯨꯒꯤ ꯑꯗꯨꯝ ꯍꯧꯔ ꯍꯧꯔꯒ ꯐ꯭ꯔꯦꯁ ꯑꯣꯏꯅ ꯆꯥꯕꯗꯣ ꯇꯟ ꯐꯣꯡ ꯐꯣꯡ ꯁꯥꯕꯗꯨꯒ ꯎꯝ ꯀꯔꯤꯅꯣ ꯆꯦꯠ ꯆꯦꯠ ꯩ ꯂꯥꯎꯕ ꯃꯈꯣꯜ ꯑꯃ ꯇꯥꯏꯗ
ꯑꯣ ꯁꯣꯝ ꯅꯥꯀꯟꯗ ꯊꯕꯛ ꯇꯧꯕ
ꯈꯔ ꯂꯥꯞ ꯈꯔ ꯂꯥꯞꯊꯣꯛꯑꯗꯤ ꯐꯅꯤ ꯌꯥꯝ ꯍꯎꯅ ꯇꯥꯏ ꯍꯥꯥ ꯈꯪꯗꯦ ꯑꯗꯨꯃꯥꯏ ꯇꯧꯕꯗꯣ ꯄꯨꯡ ꯇꯔꯦꯠ ꯃꯈꯥꯏꯃꯨꯛ ꯇꯥꯔꯦ ꯆꯥꯕ ꯂꯣꯏꯔꯛꯄꯗꯗꯤ
ꯎꯝ
ꯑꯗꯒꯤꯗꯤ ꯑ ꯑꯗꯨ ꯕ꯭ꯔꯦꯛꯐꯥꯁ ꯍꯦꯛ ꯆꯥꯕ ꯂꯣꯏꯔꯛꯄꯗꯒꯤ ꯆꯥꯛ ꯊꯣꯡꯅꯉꯥꯏ ꯁꯦꯝ ꯁꯥꯕ ꯃꯇꯝ ꯑꯃꯨꯛ ꯌꯧꯔꯦ
ꯍꯧꯖꯤꯛꯀꯤꯕꯨ ꯆꯥꯔꯕꯣ
ꯍꯧꯖꯤꯛ ꯆꯥꯔꯦ ꯑꯗꯣ ꯑ ꯉꯁꯥꯏ ꯑꯩꯈꯣꯏꯒꯤ ꯑꯌꯨꯛꯀꯤ ꯏꯟꯖꯥꯡꯗꯨꯕꯨ ꯀꯔꯤꯅꯣ ꯑꯣ ꯈꯥꯃꯦꯟ ꯀꯥꯡꯉꯧ
ꯑꯥ
ꯈꯥꯃꯦꯟ ꯀꯥꯡꯒꯧ ꯀꯩꯅꯣꯗꯣ ꯈꯥꯃꯦꯟ ꯃꯇꯨꯝ ꯇꯥꯕꯗꯣ ꯃꯪꯒꯟꯒ ꯉꯧꯊꯣꯡ ꯇꯧꯋꯦ ꯑꯗꯨ ꯑꯃꯨꯛ ꯁꯦꯝ ꯁꯥꯔꯦ ꯑꯗꯨꯒ ꯆ ꯆꯥꯛ ꯊꯣꯡꯉꯦ ꯆꯥꯛ ꯂꯣꯏꯕꯗ ꯄꯨꯡ ꯇꯔꯥ ꯇꯥꯔꯦ ꯆꯥꯛꯇꯣ ꯑꯩꯅ ꯊꯣꯡꯉꯦ ꯑꯗꯣ ꯉꯟꯅ ꯂꯣꯏꯌꯦ ꯑꯗꯨ ꯃꯉꯥꯏ ꯆꯥꯕꯤꯅꯕ ꯑꯃꯨꯛ ꯂꯩꯇꯦꯕ ꯍꯥꯏꯗꯤ ꯕ꯭ꯔꯦꯛꯐꯥꯁꯇꯣ ꯆꯥꯁꯟꯅꯔꯕꯅꯤꯅ ꯇꯟꯗꯣ ꯆꯥꯁꯟꯅꯔꯕꯅꯤꯅ ꯆꯥꯅꯤꯡꯗꯕꯗꯣ ꯄꯨꯡꯁꯦ ꯆꯥꯛꯄꯨꯗꯤ ꯉꯟꯅ ꯂꯣꯏ ꯑꯗꯨ ꯑꯣꯏꯔꯁꯨ ꯆꯥꯕꯗꯤ ꯄꯨꯡ ꯕꯥꯔꯣ ꯑꯗꯨꯝ ꯇꯥꯏ
ꯑꯗꯨ ꯆꯥꯛ ꯆꯥꯕꯩ ꯃ ꯃꯇꯝꯗꯣ ꯈꯔ ꯁꯦꯝ ꯁꯦꯝꯗꯣꯛꯄꯅꯗꯤ ꯐꯩ ꯍꯥꯏꯗꯤ ꯄꯨꯡ ꯕꯥꯔꯣ ꯑꯗꯨꯋꯥꯏꯗ ꯆꯥꯕ ꯈꯣꯠꯄꯁꯦ ꯊꯦꯛꯃꯜꯂꯦꯕꯀꯣ ꯆꯈꯥꯎꯒꯤ ꯑꯣꯏꯅꯗꯤ ꯍꯣꯏ ꯕ꯭ꯔꯦꯛꯐꯥꯁ ꯆꯥꯕ ꯑꯣꯏꯇꯥꯥꯔꯒꯁꯨ ꯑꯗꯨꯝ ꯆꯥꯛ ꯆꯕ ꯈꯣꯠ ꯕꯗꯧꯕꯗꯨꯗꯤ ꯀꯩꯁꯨꯕꯨꯗꯤ ꯀꯥꯏꯗꯦ ꯌꯥꯕꯨꯗꯤ ꯌꯥꯏ ꯑꯌꯨꯛꯇ ꯕ꯭ꯔꯦꯛꯐꯥꯁꯇꯣ ꯐꯖꯅ ꯆꯥꯒꯤꯕꯅꯤꯅꯀꯣ
ꯎꯝ
ꯑꯣ ꯑꯗꯨꯃꯥꯏꯅ ꯄꯨꯡ ꯕꯥꯔꯣ ꯕꯥꯔꯣꯗ ꯑꯃꯨꯛ ꯆꯥꯔꯅꯤ ꯑꯗꯒꯤ ꯍꯨꯏꯒꯤ ꯍꯧꯗꯣꯡꯒꯤ ꯆꯥꯛ ꯄꯤꯖꯅꯕ ꯁꯦꯝꯕꯁꯤꯁꯨ ꯄꯨꯔꯥ ꯊꯕꯛ ꯑꯃꯅꯤ
ꯅꯣꯏ ꯑꯗꯣꯝꯗꯗꯤ ꯅꯣꯡ ꯇꯥꯗ꯭ꯔꯣ ꯑꯩꯈꯣꯏ ꯁꯤꯗꯗꯤ ꯑꯁ ꯅꯨꯡꯁꯥ ꯌꯥꯝ ꯁꯥꯏꯑ ꯉꯔꯥꯡ ꯅꯍꯥꯟ ꯅꯣꯡ ꯈꯔ ꯇꯥꯔꯝꯕꯅꯦ ꯑꯗꯣ ꯉꯁꯤ ꯉꯔꯥꯡꯁꯦ ꯇꯥꯈꯤꯗ꯭ꯔꯗꯅ ꯅꯨꯡꯁꯥꯁꯦ ꯐꯖꯅ ꯁꯥꯒꯠꯂꯛꯑꯦ
ꯑꯩꯈꯣꯏ ꯁꯣꯝꯗꯁꯨ ꯉꯔꯥꯡꯂ ꯀꯩꯅꯣ ꯆꯤꯐꯦꯠ ꯆꯤꯐꯦꯠ ꯌꯥꯝ ꯀꯟꯅꯗꯤ ꯅꯠꯇꯦ ꯅꯨꯡꯁꯥ ꯁꯥ ꯁꯅ ꯈꯔ ꯄꯥꯏꯔꯛꯑꯒ ꯃꯊꯣꯡ ꯃꯔ ꯈꯪꯗꯒꯩ ꯇꯥꯔ ꯑꯃꯨꯛ ꯆꯠꯈꯤꯕꯗꯣ ꯄꯥꯏꯔ ꯑꯃꯨꯛ ꯆꯠꯈꯤꯕ ꯅꯣꯡꯗꯣ
ꯅꯣꯡꯃꯪꯉꯥꯒ ꯈꯔꯒ ꯁꯥꯕꯒꯤ ꯍꯥꯏꯔꯨꯔꯗꯤ ꯌꯥꯝ ꯅꯨꯡꯉꯥꯏꯒꯅꯦ ꯑꯗꯨꯒꯤ ꯋꯦꯗꯔꯥ ꯈꯨꯑꯣꯏꯗꯣ
ꯀꯩꯅꯣ ꯈꯣꯟꯖꯦꯜꯁꯦ ꯏꯆꯥꯏ ꯆꯥꯏꯊꯣꯛꯑꯦ ꯀꯩꯅꯣꯝ ꯇꯧꯔꯦ ꯅꯦꯠꯋꯛ ꯌꯥꯗꯕꯩ ꯇꯥꯏꯞꯇ꯫
ꯑꯩꯒꯤ ꯐꯣꯟꯁꯦ ꯉꯁꯤ ꯅꯦꯠꯋꯥꯛ ꯈꯔ ꯅꯨꯡꯉꯥꯏꯇꯕꯅꯦ ꯑꯗꯨꯒꯤ ꯑꯣꯏꯔꯝꯒꯅꯤ
ꯈꯔ ꯈꯔ ꯅꯛꯁꯠꯂ ꯉꯥꯡꯉꯗꯤ ꯈꯔ ꯐꯗꯧ ꯃꯥꯜꯂꯦ
ꯑꯥ ꯑꯥ ꯉꯥꯡꯉꯤ ꯌꯥꯔꯦ
ꯑꯁ ꯑꯗꯨꯅꯦ ꯅꯣꯡꯁꯦ ꯑꯗꯨꯃꯥꯏꯅ ꯄꯥꯏꯔꯛꯑꯥ ꯇꯥꯔꯝꯃꯦ ꯉꯔꯥꯡꯗꯤ꯫
ꯎꯝ
ꯑꯗꯣ ꯑꯁ ꯑꯗꯨꯃꯥꯏꯅ ꯇꯧꯔꯦ ꯍꯨꯏꯒꯤ ꯆꯥꯛ ꯑꯃꯨꯛ ꯄꯤꯖꯔꯦ ꯑꯗꯨꯒꯗꯤ ꯆꯥꯛ ꯆꯥꯕꯒ ꯍꯨꯏ ꯄꯤꯖꯕꯒꯗꯤ ꯑꯃꯨꯛꯀ ꯕꯥꯔꯣ ꯃꯈꯥꯏ ꯇꯥꯔꯦ꯫
ꯎꯝ
ꯕꯥꯔꯣ ꯃꯈꯥꯏ ꯇꯥꯕꯗꯩꯗꯤ ꯆꯥꯛ ꯇꯣꯛꯑꯕꯅꯤ ꯇꯨꯝꯅꯤꯡꯉꯦ ꯅꯣꯡꯃ ꯑꯁꯤꯗ ꯇꯧꯔꯤꯕ ꯊꯕꯛꯁꯤ ꯑꯩꯒꯤ
ꯍꯣꯏ ꯍꯣꯏ
ꯊꯕꯛ ꯏꯟꯈꯥꯡ ꯈꯤꯇ ꯂꯣꯏꯁꯟꯒꯦꯁꯨ ꯉꯝꯗꯦ ꯅꯨꯡꯁꯥ ꯁꯥꯒꯠꯂꯕꯅꯤꯅ ꯑꯃꯨꯛ ꯇꯨꯝꯅꯤꯡꯉꯦ ꯑꯗꯒꯤꯗꯤ ꯉꯥꯏꯍꯥꯛ ꯑꯃꯨꯛ ꯇꯨꯝꯊꯣꯛꯑꯦ꯫ ꯉꯥꯏꯍꯛ ꯍꯥꯏꯁꯦ꯫ ꯉꯥꯏꯍꯥꯛꯇꯪꯒ ꯃꯥꯜꯂꯦ ꯑꯗꯨꯕꯨ ꯄꯨꯡꯂꯣꯝꯗ ꯌꯦꯡꯉꯗꯤ ꯑꯥ ꯌꯧꯋꯤ꯫
ꯌꯥꯗꯕꯅꯤꯗ ꯇꯨꯝꯕ ꯍꯥꯏꯁꯤ ꯌꯥꯗꯕꯅꯤ ꯑꯗꯨꯝ
ꯄꯨꯡ ꯑꯃꯗ ꯇꯨꯝꯃꯦ ꯄꯨꯡ ꯑꯃ ꯑꯗꯨꯋꯥꯏꯗ ꯇꯨꯝꯊꯈ꯭ꯔꯦꯕ꯫ ꯅꯨꯡꯊꯤꯟꯁꯦ ꯑꯗꯨꯗꯒꯤꯗꯤ ꯄꯨꯡ ꯑꯍꯨꯝꯋꯥꯏꯗꯅꯦ ꯃꯤꯀꯛꯊꯣꯛꯂꯛꯏꯁꯦ꯫ ꯑꯗꯨꯃꯥꯏꯅ ꯑꯃꯨꯛ ꯇꯨꯝꯊꯈ꯭ꯔꯒ ꯍꯥꯏꯃꯥ ꯄꯨꯡꯁꯤꯗꯤ ꯑꯃꯨꯛ ꯑꯥ ꯌꯧ ꯂꯪꯔꯝꯃꯦ
ꯑꯗꯨꯃꯥꯏꯅ ꯑꯃꯨꯛ ꯄꯨꯡ ꯑꯍꯨꯝꯗꯣ ꯑꯃꯨꯛ ꯍꯧꯒꯠꯂꯛꯑꯦ ꯅꯨꯃꯤꯗꯥꯡ ꯋꯥꯏꯔꯝꯒꯤ ꯑꯗꯒꯤꯗꯤ ꯑꯩꯈꯣꯏ ꯁꯤꯟꯇꯦꯛꯁ ꯑꯃ ꯂꯩꯌꯦꯕ ꯁꯤꯟꯇꯦꯛꯁꯦ ꯂꯤꯇꯔ ꯂꯤꯁꯤ ꯆꯤꯡ ꯑꯃꯔꯤꯅꯦꯕ
ꯎꯝ
ꯑꯗꯨ ꯃꯥꯖꯦ ꯉꯍꯥꯟ ꯑ ꯅꯥꯀꯟꯖꯤꯗ ꯌꯨꯔꯛꯄꯅꯦꯕ ꯀꯔꯤ ꯇꯧꯔꯤꯅꯣ ꯈꯪꯗꯦ ꯃꯇꯣꯝꯇ ꯌꯨꯔꯛꯑꯦꯕ ꯌꯨꯔꯛꯄꯁꯦ ꯑꯝꯇ ꯁꯦꯝꯖꯤꯟꯒꯦ ꯁꯦꯝꯖꯤꯟꯒꯦ ꯇꯧꯕꯗꯣ ꯅꯪꯗꯕ ꯑꯗꯣ ꯉꯁꯤꯗꯤ ꯃꯥꯒꯤ ꯁꯤꯟꯇꯦꯛꯁ ꯃꯦꯟꯅꯕ ꯒ꯭ꯂꯨꯅꯦ ꯍꯥꯏꯕ꯭ꯔꯥ ꯀꯩꯅꯣꯍꯥꯏꯅꯦ
ꯑꯥ ꯂꯩꯕꯅꯦ ꯂꯩꯕꯅꯦ ꯑꯃ ꯂꯩꯕꯅꯤ
ꯑꯗꯨꯗꯨꯅ ꯃꯦꯜꯂꯦ ꯃꯦꯟꯕꯖꯤꯗꯖꯨ ꯑꯗꯨꯃꯥꯏꯅ ꯃꯦꯟꯕꯗꯨꯗꯖꯨ ꯃꯇꯝꯖꯨ ꯑꯗꯨꯝ ꯆꯪꯉꯤ ꯌꯥꯗꯦꯅꯦ ꯊꯕꯛ ꯑꯃ ꯇꯧꯕ ꯍꯥꯏꯖꯦ
ꯌꯥꯗꯝꯅꯤꯗ
ꯅꯨꯡꯗꯤꯟ ꯍꯧꯒꯠꯂꯛꯄꯗꯒꯤ ꯑꯗꯨ ꯁꯦꯝ ꯁꯥꯅꯕ ꯇꯧꯕꯗꯣ ꯅꯨꯃꯤꯠ ꯄꯨꯡ ꯇꯥ ꯍꯦꯛ ꯇꯥꯏ ꯄꯨꯡ ꯃꯉꯥ ꯇꯔꯨꯛ ꯇꯥꯔꯦ
ꯑꯣ
ꯃꯐꯝꯅꯦ ꯃꯐꯝ ꯀꯩꯅꯣ ꯇꯔꯦꯠ ꯍꯨꯔꯝꯃꯤꯅꯦ ꯑꯩꯁꯦ ꯅꯥꯀꯟ ꯅꯥꯀꯟꯗꯨꯗ ꯌꯥꯝ
ꯌꯥꯝ ꯐꯖꯅ ꯍꯣꯏꯅꯦ ꯑꯗꯨꯗꯤ
ꯑꯗꯨꯝ ꯃꯌꯥꯝ ꯍꯣꯕꯗꯤ ꯅꯠꯇꯦꯕ ꯃꯆꯥ ꯃꯆꯥ ꯀꯃꯥꯏ ꯀꯃꯥꯏꯅ ꯀꯃꯥꯏ ꯇꯧꯔ ꯍꯣꯔꯤꯅꯣ ꯈꯪꯗꯦꯍꯥꯏꯕ
ꯎꯝ
ꯑꯗꯨꯒꯤ ꯃꯐꯝ ꯃꯆꯥ ꯃꯆꯥ ꯑꯣꯏꯌꯦ ꯑꯗꯨꯒꯤ ꯇꯔꯦꯠꯅꯦ ꯃꯐꯝ ꯇꯔꯦꯠ ꯃꯦꯟꯕꯗꯨꯗꯅꯦ ꯄꯨꯡꯖꯦ ꯖꯔ ꯆꯠꯁꯟꯒꯤꯁ°
ꯎꯝ ꯃꯇꯝꯖꯤꯗꯤ ꯌꯥꯗꯝꯅꯤ ꯍꯦꯠꯇ ꯍꯧ ꯖꯤꯟꯒꯤꯕꯗ
ꯃꯇꯝꯖꯦ ꯀꯥꯂꯦꯟꯁꯤꯅ ꯈꯔ ꯁꯥꯡꯕ ꯑꯣꯏ ꯈꯜꯂꯤ ꯑꯗꯨꯕꯨ ꯆꯞ ꯑꯗꯨꯝ ꯃꯥꯟꯅꯩꯗ ꯅꯨꯃꯤꯠ ꯇꯥꯕꯁꯦ ꯈꯔ ꯎꯝ ꯄꯨꯡ ꯈꯔ ꯊꯦꯡꯅ ꯇꯥꯏ ꯍꯥꯏꯕ ꯋꯥꯅꯦꯕ ꯑꯗꯨꯝ ꯊꯕꯛꯁꯤꯡꯁꯦ ꯑꯝꯇ ꯀꯔꯤꯝꯇ ꯍꯦꯛꯅꯪꯍꯧꯗꯦꯁꯦ ꯃꯇꯝꯖꯦ ꯖꯔ ꯖꯔ ꯆꯠꯂꯦ ꯅꯨꯡꯗꯥꯡ ꯋꯥꯏꯔꯝꯖꯤꯗꯤ ꯈꯔꯗꯤ ꯅꯨꯡꯗꯥꯡ ꯋꯥꯏꯔꯝ ꯅꯨꯡꯁꯥ ꯆꯪꯒꯔꯗꯤ ꯏꯪꯗꯤ ꯏꯪꯗꯔꯛꯑꯦ
ꯏꯗꯩꯅ ꯅꯨꯃꯤꯗꯥꯡ ꯋꯥꯏꯔꯝꯗ ꯌꯥꯝ ꯅꯨꯡꯉꯥꯏ
ꯑꯗꯣ ꯋꯥꯛꯀꯤꯡ ꯆꯠꯄꯁꯦ ꯅꯨꯡꯗꯥꯡꯋꯥꯏꯔꯝꯗꯁꯨ ꯆꯠꯄ ꯅꯨꯡꯉꯥꯏꯕꯅꯤꯅꯦ ꯅꯨꯡ ꯑꯗꯨꯃꯥꯏꯅ ꯅꯨꯡꯁꯥ ꯆꯪꯒꯔꯒ ꯂꯤꯔꯤ ꯔꯤꯔꯤ ꯅꯨꯡꯁꯤꯠꯂꯒ ꯁꯤꯠꯂꯛꯄ ꯃꯇꯝꯁꯤꯗ ꯆꯠꯄꯁꯦ
ꯍꯣꯏ
ꯑꯗꯣ ꯅꯨꯡꯗꯥꯡ ꯋꯥꯏꯔꯝꯖꯤꯗꯑꯝꯇ ꯆꯠꯂꯒ ꯑꯃꯝꯇꯪ ꯌꯦꯡꯁꯤ ꯖꯤꯔꯣ ꯍꯥꯏꯗꯤ ꯅꯨꯡꯁꯥ ꯁꯥꯔꯤꯀꯥꯟꯗꯗꯤ ꯆꯠꯄꯗꯤ ꯉꯝꯃꯣꯏ ꯅꯨꯡꯁꯥ ꯆꯪꯈ꯭ꯔꯀꯥꯟꯗ ꯃꯥꯗꯨꯃꯥꯏꯅ ꯑꯃꯇ ꯆꯠꯁꯤ
ꯍꯣꯏ ꯍꯣꯏ ꯌꯥꯏ ꯌꯥꯏ ꯍꯣꯏ
ꯑꯗꯣ ꯍꯧꯖꯤꯛꯄꯨ ꯀꯔꯤ ꯇꯧꯔꯤꯅꯣ